ꯑꯥꯂ
ꯑꯣ ꯇꯥꯏ ꯍꯒꯥꯏ ꯂꯕ
ꯈꯛꯀꯜꯂꯤ ꯑꯗꯨꯝ ꯐꯃꯗ ꯂꯩꯔꯤ
ꯉꯟꯇꯥ ꯍꯧꯒꯠꯂꯛꯏ ꯅꯪꯛꯇ
ꯎꯝ
ꯕꯣ ꯌꯦꯡꯕ ꯏꯔꯣ
ꯌꯦꯡꯉꯦ ꯍꯧꯖꯤꯛ ꯑꯩ ꯅꯪꯉꯣꯟꯗ ꯉꯥꯏꯌꯣ ꯍꯥꯏꯕꯗꯣ
ꯍꯣꯏ
ꯑꯗꯨꯗ ꯑꯥꯔꯖꯦꯟꯇꯤꯅꯥ ꯒꯣꯜ ꯆꯪꯈꯤꯕ ꯑꯗꯨꯒꯤ ꯌꯦꯡꯉꯤꯕ
ꯑꯣ ꯍꯣ ꯍꯣ ꯐꯖꯩꯅꯦ ꯇꯤꯝ ꯑꯃꯗꯁꯨ
ꯑ ꯃꯣꯏꯒꯤ ꯏꯀꯣꯒꯤ ꯄꯔꯗ ꯑꯩꯗꯤ ꯑꯥꯔꯖꯦꯟꯇꯤꯅꯥꯅꯤ
ꯑꯣ ꯐꯥꯏ ꯐ ꯎꯝ ꯅꯪ ꯇꯨꯝꯗ꯭ꯔꯦ ꯑꯗꯨ ꯇꯤꯡꯁꯤ ꯍꯜꯂꯣ ꯍꯜꯂꯣ ꯇꯥꯕ꯭ꯔꯣ ꯍꯜꯂꯣ ꯍꯜꯂꯣ